ꯍꯜꯂꯣ ꯍꯜꯂꯣ
ꯇꯥꯕ꯭ꯔꯣ
ꯇꯧ ꯑꯩꯅ ꯃꯇꯝ ꯂꯧꯔꯤꯁꯤꯕꯣ ꯇꯥꯗ꯭ꯔꯣ ꯇꯥꯏꯌꯦ
ꯑꯣ ꯀꯩꯒꯤꯔ ꯀꯩꯒꯤꯅꯣ ꯈꯪꯗꯦꯅꯦ ꯐꯣꯟ ꯍꯦꯛ ꯍꯦꯛ ꯍꯦꯛ ꯂꯥꯛꯄꯒ ꯄꯥꯏꯌꯦꯕ ꯀꯨꯏꯅ ꯀꯩꯅꯣꯗ ꯀꯨꯏꯅ ꯎꯪꯂꯩꯌꯦꯕ
ꯑ ꯑꯁꯤ ꯐꯣꯟꯁꯦ ꯑꯩ ꯁꯥꯎꯍꯟꯒꯦ ꯇꯧꯋꯦ
ꯑꯁ ꯅꯣꯏ ꯁꯥꯎꯕ ꯌꯥꯗꯦ ꯁꯥꯎꯕ ꯌꯥꯗꯦ ꯑꯩꯅ ꯅꯠꯇꯦꯃꯦ ꯅꯦꯠꯋꯥꯛꯅ ꯑꯣꯏꯔꯝꯒꯕꯅꯤꯗ
ꯅꯪꯁꯦ ꯃꯑꯣꯡ ꯑꯃ ꯇꯧꯈ꯭ꯔꯤꯀꯥꯟꯗ
ꯑꯣ ꯃꯣꯍ ꯑꯩꯅ ꯖꯥꯠꯖꯥꯠ ꯉꯥꯡꯕ ꯍꯧꯔꯦꯗ ꯑꯃꯨꯛ ꯅꯧꯍꯟ ꯅꯣꯛꯅꯤꯡꯉꯤꯗ ꯑꯁ ꯑꯣꯝ ꯆꯥꯛꯅꯩꯌꯦ ꯁꯥꯏꯍꯦ ꯑꯩꯅ ꯉꯁꯥꯏ ꯃꯦꯁꯦꯖ ꯊꯥꯔꯛꯄꯗꯣ ꯑꯩꯗꯤ ꯅꯪ ꯉꯁꯥꯏ ꯃꯦꯁꯦꯖ ꯑꯃꯨꯛ ꯊꯥꯔꯛꯄꯗꯣ ꯑꯩꯗꯤ ꯃꯨꯟꯅ ꯌꯦꯡꯗ꯭ꯔꯦꯕ ꯃꯨꯟꯅ ꯌꯦꯡꯗ꯭ꯔꯦ ꯑꯩꯗꯤ ꯀꯩ ꯀꯩꯅꯣꯝꯁꯨ ꯆꯥꯔ ꯂꯩꯕꯀꯣ
ꯑꯥ
ꯁꯤꯐꯥꯏꯁꯤꯡꯅ ꯄꯨꯔꯤ ꯃꯌꯥꯝ ꯃꯌꯥꯝ ꯄꯤꯁꯜꯂꯛꯑꯦ ꯑꯗꯨ ꯆꯥꯔ ꯂꯩꯕꯗ
ꯄꯣꯛꯀꯦ ꯍꯣꯠꯅꯔꯤꯉꯩꯗ ꯑꯩꯒꯤ ꯃꯦꯁꯦꯖ ꯈꯪꯍꯧꯗ꯭ꯔꯦꯕ ꯅꯪ
ꯅꯪꯒꯤ ꯃꯦꯁꯦꯁ ꯑꯔꯣꯏꯕ ꯊꯥꯔꯛꯄꯁꯤ ꯑꯔꯣꯏꯕꯗꯨꯗꯤ ꯎꯔꯦꯕꯀꯣ ꯑꯩꯗꯤ ꯍꯣꯔꯦꯟꯃꯨꯛ ꯇꯧꯔꯛꯀꯦꯀꯣ ꯍꯥꯏꯕ ꯑꯣꯏꯔꯝꯕꯅꯤꯅ ꯑꯩꯅ ꯑꯗꯨꯨꯝ ꯆꯥꯔ
ꯑꯣ ꯆꯥꯕꯒꯤ ꯍꯥꯟꯅ ꯍꯣꯠꯅꯒꯗꯕꯅꯤ
ꯑꯗ ꯆꯥꯔꯤꯉꯩꯁꯤꯗ ꯑꯩꯈꯣꯏ ꯑꯗꯨꯗꯒꯤ ꯑꯩꯈꯣꯏ ꯃꯤ ꯑꯃ ꯑꯃꯨꯛ ꯂꯥꯛꯄ ꯋꯥꯔꯤꯃꯨꯛ ꯇꯧꯁꯜꯂꯛꯑꯦꯕ
ꯑ
ꯑꯗꯨ ꯑꯗꯨ ꯑꯗꯨ ꯃꯇꯝꯗꯣ ꯆꯥꯕ ꯂꯣꯏꯔꯝꯗꯥꯏꯗ ꯃꯥꯁꯨ ꯂꯥꯛꯁꯜꯂꯦ ꯁꯤꯒꯤ ꯏꯁꯇꯥꯞꯅꯦꯕ ꯑꯩꯈꯣꯏ ꯑꯩꯈꯣꯏ ꯈꯨꯟꯒꯤ ꯃꯤ ꯍꯥꯏꯔꯀꯅ ꯇꯧꯕꯗ ꯅꯍꯟꯃꯨꯛ ꯈꯣꯏꯆꯦ ꯍꯣꯏ ꯅꯥꯔꯒ ꯂꯩꯕꯗ ꯆꯪꯉꯝꯃꯦ ꯑꯩꯗꯤ ꯈꯪꯍꯧꯗ꯭ꯔꯦ ꯅꯣꯏꯗꯨꯁꯨ ꯆꯪꯉꯝꯕ꯭ꯔꯥ ꯆꯪꯉꯝꯗꯕ꯭ꯔꯥ ꯈꯪꯗꯦ ꯃꯃꯤꯡꯗꯨ ꯀꯩꯅꯣ ꯍꯧꯕꯅꯤꯅꯦ ꯃꯨꯆꯤꯗꯒꯤ
ꯁꯤꯗꯒꯤ ꯅꯍꯥꯟ ꯊꯦꯡꯅꯕꯗꯨꯔꯣ
ꯈꯪꯗꯦ ꯅꯍꯥꯟ ꯊꯦꯡꯅꯕ꯭ꯔꯣ ꯅꯍꯥꯟ ꯅꯍꯥꯟ ꯈꯛꯇꯪ ꯂꯨꯍꯣꯡꯕꯗꯣ ꯑꯩꯈꯣꯏ ꯄꯥꯔꯠ ꯇꯨꯒꯤ ꯅꯨꯄꯤ ꯂꯧꯕꯗꯨ
ꯑꯣ ꯑꯣ ꯑꯣ ꯑꯣ ꯑꯣ ꯑꯣ ꯑꯣ ꯍꯣꯏ ꯍꯣꯏ ꯑꯩꯈꯣꯏ ꯀꯩꯅꯣꯗ ꯈꯪꯉꯦ ꯈꯪꯉꯦ ꯀꯅꯥ ꯅꯥꯏ ꯍꯥꯏꯕ꯭ꯔꯣꯗꯣ
ꯅꯠꯇꯦ ꯅꯍꯥꯟꯃꯨꯛ ꯏꯆꯦ ꯏꯆꯦ ꯏꯁꯤ ꯑꯉꯥꯡ ꯅꯥꯔꯒ ꯂꯩꯕꯗꯣ ꯑꯗꯨꯗ ꯆꯪꯉꯝꯃꯦ ꯍꯥꯏꯕ ꯑꯩ ꯅꯪ ꯂꯩꯇ꯭ꯔꯤꯀꯣ ꯍꯥꯏꯕ ꯑꯩ ꯂꯩꯇ꯭ꯔꯤꯉꯩꯗ ꯆꯪꯕ ꯃꯥꯒꯤ ꯅꯨꯄꯤꯒ
ꯑꯠꯆꯥ ꯑꯠꯆꯥ ꯃꯥ ꯅꯨꯄꯤꯔꯣ ꯅꯥꯏ ꯍꯥꯏ ꯍꯥꯏꯁꯤꯕꯣ
ꯅꯠꯇꯦ ꯑꯩꯈꯣꯏ ꯏꯆꯦꯍꯣꯏꯒꯤ ꯑꯉꯥꯡ ꯂꯩꯕ ꯃꯇꯝꯗ ꯋꯥꯔꯗꯠꯇ ꯂꯩꯔꯤꯉꯩꯗꯣ ꯑꯗꯨ ꯃꯇꯝꯗ ꯂꯥ ꯃꯌꯥꯏꯕ ꯑꯩ ꯂꯩꯇ꯭ꯔꯤꯉꯩꯗ ꯑꯗꯨꯒꯤ ꯑꯗꯨꯒꯤ ꯋꯥꯔꯤꯃꯨ ꯇꯧꯁꯜꯜꯂꯤꯕ ꯂꯩꯕ ꯍꯥꯏꯇꯥꯔꯦ
ꯎ
ꯏꯕꯥꯅꯤ ꯋꯥꯔꯤ ꯋꯥꯔꯤ ꯁꯥꯕ ꯍꯧꯔ ꯍꯧꯔꯁꯨ ꯕꯦꯔꯥ ꯀꯥꯗꯅꯦ ꯑꯗꯨꯗꯤ ꯃꯣꯏ ꯑꯗꯨ ꯂꯥꯛꯁꯜꯂꯗꯤ
ꯍꯣꯏꯅꯦ ꯍꯣꯏ ꯂꯣꯏ ꯈꯪꯅꯗꯣꯏꯅꯦꯕ ꯑ
ꯑꯩ ꯅꯪꯒꯤ ꯃꯦꯁꯦꯁ ꯌꯦꯡꯍꯧꯗꯕꯗꯣ ꯐꯔꯕꯅꯦ
ꯍꯣꯏꯅꯦ ꯐꯔꯤꯅꯦ ꯍꯧꯖꯤꯛ ꯁꯥꯟꯅꯕ ꯐꯪꯅꯤꯅꯦ ꯐꯔꯤꯅꯦ ꯑꯗꯣ ꯄꯨꯛꯇꯤ ꯊꯜꯂꯝꯕ꯭ꯔꯣꯅ
ꯍꯥꯥ
ꯄꯣꯛꯇꯤ ꯊꯟꯕ꯭ꯔꯕ
ꯑꯁ ꯊꯂꯦ ꯄꯨꯔꯤ ꯃꯔꯤꯔ ꯃꯉꯥ ꯃꯔꯤ ꯑꯣꯏ ꯅꯤ ꯆꯥꯕ ꯉꯝꯗꯦ ꯈꯔ ꯈꯔ ꯈꯔ ꯍꯩꯗꯣꯛꯈ꯭ꯔꯦ
ꯍꯣꯏ ꯍꯥꯏꯗꯧꯔꯦ
ꯆꯥꯛ ꯆꯥꯗꯧ ꯃꯥꯟꯗꯦ ꯈꯔꯗꯤ ꯍꯥꯏꯗꯣꯛꯈ꯭ꯔꯦ ꯑꯩꯈꯣꯏꯒꯤ ꯆꯅꯥ ꯉꯧꯕꯗꯨꯒ
ꯑꯣ ꯆꯅꯥꯉꯧꯕꯒ ꯌꯥꯝ ꯆꯥꯟꯅꯕꯅꯦꯍ ꯇꯟꯒ
ꯍꯣꯏ ꯍꯣꯏ ꯇꯟ ꯇꯟ ꯂꯧꯕ ꯆꯠꯄꯗꯣ ꯑꯩ ꯒꯥꯔꯤ ꯃꯆꯥ ꯋꯥꯏꯔꯒ ꯆꯠꯄꯅꯦꯕ ꯑꯗꯨꯒꯤ ꯄꯤꯕꯤꯔꯛꯄ ꯍꯥꯏꯅꯤꯗ ꯅꯣꯏ ꯁꯤꯐꯥꯏꯁꯤꯡꯗꯣ
ꯑꯣ ꯑꯣ ꯐꯩꯅꯦ ꯑꯗꯨꯗꯤ ꯌꯥꯝ ꯆꯥꯍꯧꯔꯣ ꯎꯝ
ꯍꯣꯏ ꯆꯥꯒꯦꯔꯥ ꯍꯪꯉꯦꯥꯅꯤꯡ ꯆꯥꯅꯤꯡꯗꯕ ꯖꯥꯠꯂꯥꯒ ꯈꯟꯕꯖꯥꯠꯅꯦꯕꯀꯣ ꯆꯥꯒꯦꯔꯥꯅ ꯌꯥꯝꯅ ꯌꯥꯝ ꯀꯤꯅ ꯍꯪꯉꯛꯄ ꯍꯥꯏꯇꯥꯔꯦ ꯍꯣꯏꯅꯦꯆꯒꯦꯅꯤ ꯌꯥꯔꯦꯒꯔ
ꯑꯣ ꯑꯗ ꯆꯥꯔ ꯆꯥꯔꯥ ꯃꯣꯏꯗꯣ ꯆꯥꯒꯦꯔꯥ ꯍꯥꯡ ꯍꯣꯡꯕꯒꯤ ꯁꯔꯨꯛꯇ ꯊꯣꯡꯉꯁꯦ ꯅꯪ ꯆꯥꯛ ꯆꯥꯔ ꯍꯥꯏꯒꯗꯕꯅꯦꯕ ꯀꯔꯤꯔꯣ ꯅꯃꯤ ꯅꯪ ꯏꯀꯥꯏ ꯊꯤꯕ ꯑꯣꯏꯔꯝꯗꯦ ꯏꯀꯥꯏꯒ ꯆꯥꯅꯤꯡꯉꯁꯨ ꯂꯥꯝꯃꯁꯨ ꯆꯥꯅꯤꯡꯗ꯭ꯔꯦ ꯌꯥꯔꯦ ꯀꯥꯏꯅ ꯈꯪꯃꯗꯤ ꯅꯪ ꯃꯥꯡꯖ
ꯃꯣꯏ ꯁꯤꯐꯥꯏ ꯀꯥꯡꯕꯨꯗꯣ ꯀꯩꯅꯣ ꯇꯧꯕꯖꯥꯠꯅꯤꯗ ꯑꯩ ꯆꯥꯅꯤꯡꯉꯝꯕ꯭ꯔꯥ ꯆꯥꯅꯤꯡꯗꯕꯖꯥꯠꯂꯒ ꯃ ꯃꯈꯠꯄꯖꯅꯤꯗ
ꯑꯆꯥ ꯑꯗꯨ ꯆꯥꯅꯤꯡꯝꯕꯒꯤ ꯅꯨꯡꯉꯥꯏꯔꯦ ꯑꯗꯨꯗꯤ ꯐꯔꯦꯅꯦ
ꯍꯣꯏ ꯅꯨꯡꯉꯥꯏꯅꯤ ꯍꯥꯏꯕ ꯇꯥꯔꯦ ꯒꯥꯔꯤ ꯈꯥ ꯆꯂꯤꯅꯑꯩ ꯖꯒꯥ
ꯑꯃꯨꯛ ꯆꯥꯛ ꯆꯥꯗꯣꯏꯅꯣ
ꯍꯧꯖꯤꯛ ꯆꯥꯔꯅꯤ ꯄꯨꯡ ꯇꯔꯥꯗ ꯁꯤꯟꯕ ꯂꯥꯛꯑꯅꯤ
ꯑꯆꯥꯥ ꯄꯨꯡ ꯇꯔꯥ ꯄꯨꯡ ꯃꯈꯥꯏ ꯍꯦꯟ ꯂꯩꯔꯤꯅ ꯑꯗꯨꯗꯤ
ꯄꯨꯡ ꯇꯔꯥ ꯍꯥꯏꯔꯤꯁꯦ ꯄꯨꯡ ꯇꯔꯥ ꯇꯥꯗ꯭ꯔꯤꯉꯩꯗ ꯁꯤꯟꯕ ꯂꯥꯛꯑꯅꯤ ꯑꯩꯒꯤꯗꯤ ꯄꯨꯡ ꯇꯔꯥ ꯍꯥꯏꯁꯦ ꯆꯥꯛ ꯆꯥꯕ ꯑꯩꯈꯣꯏ ꯃꯦꯁꯇ ꯌꯥꯎꯕ ꯀꯥꯡꯥꯕꯨꯅ ꯈꯔ ꯊꯦꯡ ꯁꯤꯟꯕ ꯋꯥꯅꯦꯕ ꯑꯩꯅ ꯑꯩꯒ ꯁꯤꯟꯒꯗꯕꯗꯤ ꯃꯕꯦꯠꯁ ꯌꯥꯎꯗꯕ ꯃꯤꯅꯦꯕ ꯔꯥꯎꯟ ꯂꯣꯏꯔꯒ ꯑꯗꯨꯝ ꯁꯤꯟꯕ ꯂꯥꯛꯑꯅꯤ
ꯑꯣ ꯑꯣ ꯃꯣꯏ ꯅꯣꯏ ꯀꯩꯅꯣ ꯇꯧꯕ꯭ꯔꯣ ꯃꯦꯁ ꯃꯦꯁ ꯌꯥꯎꯗꯕ ꯌꯥꯕ꯭ꯔꯣ
ꯍꯣꯏ ꯌꯥꯎꯕ ꯌꯥꯎꯗꯕ ꯂꯩꯌꯦꯕ ꯍꯥꯏꯗꯤ ꯁꯥꯟꯅꯛꯄꯗ ꯌꯨꯝꯗ ꯌꯨꯝꯗꯒꯤ ꯂꯥꯛꯄ ꯀꯛꯄ ꯀꯥꯡꯕꯨ ꯃꯦꯠꯆ ꯌꯥꯎꯗꯦꯕ ꯍꯥꯏꯗꯤ ꯃꯦꯠꯆꯁꯤꯁꯨ ꯊꯥ ꯊꯥꯒꯤ ꯂꯤꯁꯤꯡ ꯑꯅꯤ ꯑꯅꯤ ꯀꯛꯄꯅꯦꯕ ꯑꯗꯣ ꯃꯦꯁ ꯌꯥꯎꯗꯕ ꯀꯥꯡꯕꯨꯁꯤꯡꯁꯤꯅ ꯄꯩꯁꯥꯗꯣ
ꯎ
ꯐꯠꯇꯕꯤꯗ ꯌꯨꯝꯗꯒꯤ ꯑꯗꯨꯝ ꯂꯥꯛꯄ ꯑꯗꯨ ꯆꯥꯛ ꯆꯥꯕ ꯀꯕꯨꯨ ꯍꯣꯢ ꯍꯣꯢ ꯑꯩꯈꯣꯏꯗꯤ ꯑꯁ ꯁꯤꯗ ꯂꯩꯁꯜꯂꯑꯕꯅꯤꯅ ꯌꯥꯎꯗꯕ ꯌꯥꯗꯕ
ꯑꯗꯨꯅꯦ
ꯆꯥꯛꯗꯤ ꯆꯥꯔꯕꯨ ꯆꯥꯔꯝꯈꯤꯔꯣꯏꯗꯀꯣ
ꯆꯥꯗ꯭ꯔꯔꯤ ꯃꯃꯥꯗꯤ ꯆꯥꯈ꯭ꯔ ꯑꯩ ꯑꯩꯁꯨ ꯆꯥ ꯊꯒꯗꯣ ꯄꯨꯡꯒꯦ ꯊꯒ꯭ꯔꯥꯅ ꯆ ꯊꯒ꯭ꯔꯩ ꯆꯅꯤꯡꯗꯗ ꯍꯧꯖꯤꯛ
ꯆꯥꯡ ꯂꯅꯥꯃꯨꯌꯦ ꯑꯩ ꯎ ꯑꯩꯁꯨꯨ ꯁꯥꯕꯣꯏꯕꯠꯇ ꯊ ꯇꯔ
ꯆꯥꯛꯇꯣ ꯍꯧꯖꯤꯛ ꯆꯥꯗ꯭ꯔꯁꯨ ꯍꯣꯔꯦꯟ
ꯑꯩ ꯍꯣꯠ ꯍꯣꯠ ꯀꯦꯁꯇꯦ ꯐꯤꯟꯗꯨꯁꯨ ꯑꯥ ꯂꯣꯏ ꯊꯝꯍꯧꯔꯦꯅꯦ ꯑꯥꯒ ꯀꯩꯅꯣꯗ ꯕꯔꯥꯗ
ꯑꯁ
ꯑꯁꯤꯗ ꯂꯩꯔꯒꯕꯨꯗꯤ ꯂꯧꯁꯤꯜꯂꯒ ꯍꯣꯔꯦꯟ ꯆꯥꯕ ꯌꯥꯕ ꯑꯁꯤꯗ ꯊꯝꯃꯁꯨ ꯀꯌꯥ ꯎꯝ
ꯑꯃꯨꯛ ꯆꯥꯕ ꯌꯥꯗꯗ ꯑ ꯀꯤꯠꯆꯟ ꯃꯇꯝ ꯑꯣꯏꯗ꯭ꯔꯁꯨ ꯑ ꯅꯪ ꯆꯥꯅꯤꯡꯕ ꯃꯇꯝꯗ ꯑꯗꯨꯝ ꯆꯥꯕ ꯌꯥꯗ꯭ꯔꯣ
ꯑꯩ ꯆꯥꯅꯤꯡꯕ ꯃꯇꯝꯗꯀꯣ ꯄꯨꯡ ꯄꯨꯡ ꯂꯩꯌꯦ ꯑꯩꯈꯣꯏꯗꯤ ꯄꯨꯡ ꯇꯔꯥꯃꯥꯊꯣꯏ ꯇꯔꯥ ꯃꯈꯥꯏ ꯇꯔꯥꯃꯥꯊꯣꯏꯗꯐꯥꯎ ꯆꯥꯕ ꯌꯥꯏ ꯑꯗꯨ ꯍꯧꯖꯤꯛ ꯆꯪꯉꯒ ꯑꯃꯨꯛ ꯆꯥꯛ ꯆꯥꯕ ꯊꯑꯣꯏ ꯑꯃꯨꯛ ꯊꯑꯣꯏꯅ ꯊꯣꯡꯕ ꯁꯤꯇꯥꯟꯕꯩ ꯋꯥꯅꯤꯗ
ꯍ
ꯅꯥꯒꯗꯤ ꯐꯃꯀꯣ ꯑꯗꯨꯝ ꯂꯥꯞꯄꯦꯕ
ꯑꯣ
ꯑꯗꯨꯒꯤꯅꯤꯗ ꯑꯩꯈꯣꯏꯗꯤ ꯖꯟꯖꯥ ꯌꯥꯝ ꯑꯣꯏꯕ ꯐ꯭ꯔꯛ ꯐꯔꯥꯛ ꯌꯥꯝ ꯇꯥꯑꯕꯅꯤꯅꯦ
ꯒꯥꯔꯤ ꯃꯈꯣꯟ ꯇꯥꯗꯕ ꯅꯠꯇ꯭ꯔꯣ ꯅꯪ ꯗ꯭ꯌꯨꯇꯤ ꯃꯐꯝ ꯍꯧꯁꯛ
ꯍꯧ ꯇꯥꯅꯤ ꯉꯁꯤ ꯁꯨꯤ ꯉꯁꯤ ꯁꯨꯇꯤ ꯑꯣꯏꯕꯩꯅꯦ ꯈꯔꯗꯤ ꯑꯗꯨꯝ ꯆꯠꯂꯦ ꯉꯁꯥꯏ ꯉꯁꯥꯏ ꯈꯩ ꯇꯥꯗꯕ꯭ꯔꯥ
ꯇꯥꯗꯦꯗꯥ
ꯇꯥꯗꯕꯗꯨ ꯐꯔꯦ ꯉꯁꯤ ꯉꯁꯤ ꯀꯥꯡꯅꯦ ꯁꯨꯇꯤ ꯂꯩꯕꯒꯤ ꯒꯥꯔꯤ ꯀꯌꯥ ꯆꯠꯇꯕꯩꯅꯦꯕ ꯅꯠꯇꯗꯤꯍ ꯅꯍꯥꯟ ꯉꯔꯥꯡ ꯅꯍꯥꯟꯒ ꯍꯥꯏꯗꯤ ꯑꯦꯅꯦꯅꯦ ꯊꯥꯎꯔꯒ ꯀꯒꯥꯔꯤ ꯀꯔ ꯇꯥꯜꯂꯦ ꯍꯥꯏꯦꯟꯗꯕꯅꯤ
ꯎꯝ
ꯁꯨꯇꯤ ꯑꯣꯏꯕꯒꯤꯀꯣ
ꯍꯣꯔꯦꯟ ꯋꯥꯔꯤ ꯍꯣꯔꯦꯟ ꯉꯁꯤ ꯁꯨꯇꯤ ꯑꯣꯏꯔꯕꯅꯤꯅ ꯒꯥꯔꯤ ꯆꯠꯊꯣꯛ ꯆꯠꯁꯤꯟ ꯈꯔ ꯅꯨꯡꯉꯥꯏꯅꯤ ꯍꯣꯔꯦꯟ ꯍꯣꯔꯦ ꯑ ꯅꯨꯃꯤꯠ ꯆꯨꯞꯄꯗꯁꯨ ꯋꯥꯔꯤ ꯁꯥꯁꯤꯀꯣ
ꯍꯣꯏ ꯁꯥꯁꯦ ꯁꯥꯁꯦ ꯁꯥꯔ ꯂꯣꯏꯔꯦ ꯀꯩꯗꯧꯔꯥꯒꯦ
ꯀꯩꯅꯣ ꯋꯥ ꯉꯥꯡꯕ ꯈꯔ ꯀꯅꯤꯡꯉꯥꯏ ꯈꯔꯗꯤ ꯆꯥꯛ ꯆꯥꯍꯦ ꯆꯥꯛ ꯆꯥꯗ꯭ꯔꯗꯤ ꯅꯪ ꯇꯠꯂꯦ ꯍꯥꯏꯔꯒꯅꯤ ꯋꯥꯔꯦ ꯍꯥꯏꯔꯛꯀꯅꯤꯕ
ꯍꯣꯏ ꯍꯣꯏ
ꯔ
ꯍꯣꯏꯗ ꯍꯣꯔꯦꯟ ꯉ ꯀꯟ ꯀꯟ ꯉꯥꯡꯁꯦ ꯍꯥꯏꯔꯣ ꯍꯣꯔꯦꯟ ꯆꯁ ꯅꯨꯃꯤꯠ ꯍꯥꯏ ꯑ ꯍꯥꯏꯗꯤ ꯅꯨꯃꯤꯠ ꯅꯨꯃꯤꯠ ꯆꯨꯞꯄ ꯑꯃ ꯀꯩꯅꯣ ꯇꯧꯒꯗꯕꯅꯤꯅ ꯋꯥꯔꯤ ꯇꯧꯒꯗꯕꯅꯤꯅꯀꯣ ꯈꯆꯥꯥꯗꯨꯗꯤ ꯌꯥꯗꯦꯕ
ꯎꯝ ꯎꯝ ꯎꯝ
ꯀꯩ ꯌꯦꯟꯖꯥꯡ ꯊꯣꯡꯉꯦꯕ
ꯑꯩꯈꯣꯏ ꯈꯪꯗꯦ ꯀꯅꯥ ꯊꯣꯡꯕ꯭ꯔꯣ ꯑꯦ ꯀꯩꯅꯣ ꯑ ꯅꯠꯇꯦ ꯅꯠꯇꯦ ꯄꯨꯟꯅ ꯊꯪꯗꯦ ꯏꯕꯥꯅꯤ ꯈꯛꯇꯅꯤ
ꯑꯣ
ꯌꯦ ꯍꯣꯔꯦꯟ ꯄꯨꯡ ꯇꯔꯥ ꯇꯥꯔꯗꯤ ꯇꯔꯥ ꯃꯊꯣꯏ ꯇꯥꯔꯗ ꯑꯩꯈꯣꯏ ꯆ
ꯀꯔꯤ
ꯑꯉꯥꯡ ꯊ ꯀꯥꯞꯄ ꯆꯠꯂꯗꯤ ꯑꯉꯥꯡ ꯍꯣꯔꯦꯟ ꯀꯥꯞꯇꯣꯏꯅꯦ
ꯗꯗꯥ ꯀꯥꯏꯗ ꯀꯞ ꯀꯥ ꯆ ꯊꯅꯉ
ꯃꯈꯥꯗ ꯗꯤꯁꯄꯦꯟꯁꯔꯤꯗ
ꯗꯤꯁꯄꯦꯟꯁꯔꯤꯗ
ꯎꯝꯄꯄꯁꯄꯥꯟ ꯍꯥꯏꯗꯤꯁꯄꯦꯟꯁꯔꯤꯗ ꯆꯀꯅꯤ
ꯑꯣ ꯅꯪ ꯅꯪꯒ ꯌꯥꯎꯒ ꯆꯠꯇꯣꯏꯅꯦ
ꯈꯪꯗꯦ ꯏꯅꯦꯒ ꯏꯆꯦ ꯊꯥꯒꯦꯔꯥ ꯆꯠꯁꯤꯔꯥ ꯈꯪꯗꯦ ꯀꯃꯥꯏꯅꯦ ꯐꯔꯦꯟꯗꯤ ꯅꯨꯡꯉꯥꯏꯗꯧꯔꯤ ꯇꯨꯝꯕ ꯌꯥꯔ ꯁꯤꯋꯥꯥꯏ ꯅꯨꯄꯥ ꯍꯧꯖꯤꯛ ꯏꯔꯨꯒꯅꯦ ꯑꯣ ꯃꯈꯣꯟꯁꯦ ꯂꯥꯎ ꯂꯥꯎꯅ ꯉꯥꯡꯕ ꯌꯥ ꯍꯧꯖꯤꯛ ꯑꯩ ꯉꯥꯡꯉꯤ
ꯁꯤꯐꯥꯏ ꯅꯨꯄꯥꯗꯨꯣ ꯒꯥꯔꯤ ꯌꯥꯎꯔꯝꯃꯣꯏꯕ
ꯒꯥꯔꯤ
ꯍꯥꯏ ꯕꯤꯕꯤ
ꯒꯥꯔꯤ ꯄꯨꯔꯛꯇꯦ ꯃꯥ ꯎ ꯄꯨꯔꯛꯇꯦ ꯒꯥꯔꯤ ꯂꯩꯗꯕꯩ ꯏꯃꯥ ꯍꯧꯖꯤꯛ ꯀꯥꯖꯦ ꯀꯩꯅ ꯇꯧ ꯂꯩꯔꯦ ꯂꯣꯒꯔꯦ
ꯑꯣ ꯃꯥ ꯁꯨꯇꯤ ꯂꯩꯕꯩꯔꯣ
ꯁꯨꯇꯤ ꯊꯣꯛꯂꯛꯄꯅꯤ ꯍꯣꯏ ꯃꯣꯏ ꯃꯐꯝꯗ ꯌꯥꯝ ꯁꯥꯏꯌꯦ ꯍꯥꯏꯗꯨꯒꯤ ꯁꯤꯗ ꯊꯣꯛꯂꯛꯄ ꯃꯅꯥꯎꯅꯨꯄꯥ ꯑꯩꯈꯣꯏꯗ ꯍꯥꯟꯅꯗꯤ ꯂꯩꯔꯝꯕ ꯃꯥꯜꯂꯦ ꯗꯦꯜꯂꯤꯗ ꯑꯁꯃꯟꯕ ꯂꯩꯕ ꯉꯝꯗꯦ ꯍꯥꯏꯁꯤꯗ ꯊꯂ ꯌꯦꯜꯃꯒ
ꯑꯁ ꯁꯤꯐꯥꯏꯒꯤ ꯄꯨꯟꯁꯤꯁꯨ ꯅꯨꯡꯗꯤ ꯅꯨꯡꯉꯥꯏꯕꯅꯤꯗ ꯑꯗꯨꯝ ꯀꯣꯏꯕ ꯀꯣꯏꯕ ꯑꯗꯨꯝ ꯆꯠꯄ ꯐꯪꯕ ꯑꯣ
ꯍꯣꯏ ꯑ
ꯑꯩꯁꯨ ꯃꯇꯝ ꯈꯤꯇꯪ ꯍꯣꯏ
ꯒꯥꯔꯤ ꯂꯩꯔꯝꯝꯕꯗꯤ ꯀꯣꯏꯕ ꯆꯠꯄ ꯌꯥꯕꯅꯦꯅ ꯉꯥꯡꯉꯒ ꯂꯩꯔꯤꯅꯦ
ꯑꯣ ꯑꯩꯁꯨꯅꯦꯀꯣ ꯃꯇꯝ ꯈꯔꯗꯪꯒꯤ ꯁꯤꯐꯥꯏ ꯑꯣꯏꯅꯤꯡꯉꯤꯅꯦ
ꯍ ꯃꯇꯝ ꯀꯣꯏ ꯉ
ꯇꯥꯕ꯭ꯔꯣ
ꯪ ꯀꯣꯏꯕ ꯆꯠꯄꯒꯤꯔꯕ
ꯍꯣꯏ ꯀꯣꯚꯌ ꯆꯠꯄ ꯆꯠ ꯆꯂꯅꯤ ꯑꯒꯤ ꯃꯣꯏꯒꯤ ꯑꯩꯈꯣꯏ ꯒꯤ ꯍꯤꯟꯗꯤ ꯂꯣꯟꯁꯨ ꯈꯪꯉꯅꯤ ꯂꯣꯟꯕ ꯍꯩꯔꯅꯤ
ꯍꯤꯟꯗꯤꯗ ꯇꯥꯛꯑꯣꯅ ꯀꯩꯅꯣ ꯐꯣꯟꯗ ꯌꯦꯡꯉꯒ ꯑꯗꯨꯝ ꯕꯤꯗꯤꯑꯣ ꯌꯦꯡꯒ ꯅꯃꯥꯟꯅꯕ ꯑꯃ ꯑꯗꯣ ꯅꯃꯥꯟꯅꯕ ꯑꯃ ꯀꯩꯅꯣ ꯇꯧꯔꯣ ꯊꯤꯔꯣ ꯑꯗꯣ ꯑꯣ ꯇꯥꯛꯅꯤꯉꯥꯏ ꯉꯥꯡꯉꯒ ꯂꯩꯔꯤꯗꯤ ꯈꯪꯒꯅꯤꯗꯅ
ꯍꯦꯛꯇ ꯀꯥꯎꯏꯅꯦ ꯑꯗꯣ ꯁꯨꯃꯥꯏꯒꯨꯝꯕ ꯆꯠꯂꯗꯤ ꯆꯍꯤ ꯑꯃꯃꯨꯛ ꯂꯩꯔꯒꯗꯤ ꯑꯗꯨꯝ ꯉꯥꯡꯕ ꯍꯩꯕ ꯅꯠꯇ꯭ꯔꯣ
ꯑꯗꯣ ꯅꯪ ꯅꯪ ꯁꯤ ꯚꯥꯏ ꯆꯠꯂꯗꯤ ꯑꯩ ꯀꯥꯎꯊꯣꯛꯇꯧ ꯑꯩ ꯀꯥꯎꯊꯣꯛꯇꯧ ꯃꯥꯜꯂꯦꯕꯣ
ꯅꯪ ꯀꯩꯗꯧꯕꯩ ꯀꯥꯎꯗꯣꯏꯅꯦ ꯐꯣꯟꯒꯤ ꯋꯥꯜꯄꯦꯄꯔꯗ ꯑꯗꯨꯝ ꯊꯝꯃꯤꯗꯨꯕꯣ
ꯑꯗꯣ ꯋꯥꯜꯄꯦꯕꯔꯗ ꯋꯥꯜ ꯄꯦꯄꯔꯗꯣ ꯑꯗꯨꯝ ꯊꯝꯃꯁꯨ ꯋꯥꯜ ꯄꯦꯄꯔꯗꯣ ꯌꯦꯡꯗꯕꯤꯗ ꯋꯥꯈꯜꯗ ꯑꯇꯣꯞꯄꯗ
ꯑꯦ ꯌꯦꯉꯦ ꯋꯥꯜꯄꯦꯄꯔ ꯋꯥꯜ ꯄꯦꯄꯔ ꯊꯝꯕ ꯍꯥꯏꯁꯦ ꯍꯣꯝ ꯍꯣꯝ ꯏꯁꯀ꯭ꯔꯤꯟꯒꯤꯗꯨꯁꯨ ꯊꯝꯗꯣꯏꯅꯦ ꯑꯗꯒꯤ ꯂꯣꯛ ꯂꯣꯛ ꯏꯁꯀ꯭ꯔꯤꯟꯒꯤꯒꯅꯁꯨ ꯊꯝꯗꯣꯏꯅꯦ
ꯆꯪꯕ ꯈꯨꯗꯤꯡ ꯑꯩ ꯄꯣꯠꯇꯣ ꯉꯛꯗ ꯐꯔꯦꯅꯦ ꯑꯗꯨꯃꯥꯏꯅꯧꯔ ꯇꯧꯒꯦ ꯍꯥꯏꯔꯗꯤ ꯌꯥꯏ ꯆꯠꯂ ꯆꯠꯂꯣ
ꯑꯣ ꯈꯪꯉ ꯁꯤꯦꯐꯥꯏꯒꯤ ꯄꯨꯟꯁꯤꯁꯨ ꯀꯣ ꯃꯤꯗ ꯑꯩꯈꯣꯏ ꯏꯇꯨ ꯅꯨꯄꯤ ꯑꯉꯥꯡꯁꯤꯡꯒ ꯂꯩꯕ ꯂꯩꯃꯤꯟꯅꯕ ꯐꯪꯗꯕꯅꯤꯅ ꯑꯗꯨ ꯑꯗꯨ ꯈꯜꯂꯨꯔꯒ ꯑꯃꯨꯛ ꯇꯟꯕ ꯍꯥꯏꯇꯥꯔꯦ
ꯑ ꯑꯩꯁꯨ ꯁꯤꯚꯥꯏ ꯅꯨꯄꯤ ꯄꯥꯝꯗꯦ ꯇꯣ ꯍꯥ ꯍꯥ
ꯑꯗꯨꯗꯤ ꯇꯣꯞꯄꯅ ꯐꯒꯗ꯭ꯔꯥ ꯑꯩꯁꯦ ꯍꯤꯟꯗꯤ ꯍꯤꯟꯗꯤꯂꯣꯟꯁꯦ ꯌꯥꯝ ꯉꯥꯡ ꯎ ꯂꯣꯟꯕ ꯌꯥꯝ ꯍꯩꯅꯤꯡꯕ ꯍꯥꯏꯇꯥꯔꯦ
ꯍꯤꯟꯗꯤ ꯇꯥꯛꯄꯥ ꯌꯥꯏꯅ ꯀꯩꯅꯣ ꯃꯤꯉꯣꯟꯗꯒꯤ ꯇꯥꯛꯄ ꯌꯥꯏꯅ ꯑꯗꯨꯗꯒꯤ ꯀꯩꯝꯇ ꯈꯟꯒꯅꯨ ꯍꯤꯟꯗꯤ ꯃꯔꯣꯟꯒꯤ ꯈꯛꯇ ꯅꯪ ꯁꯤꯐꯥꯏ ꯆꯠꯒꯦ ꯍꯥꯏꯕꯁꯤꯗꯤ
ꯗꯔꯕꯤ ꯗ ꯗꯦꯔ